ꯎꯝ ꯇꯥꯏ ꯇꯕ꯭ꯔꯣ?
ꯑꯗꯣ ꯉꯁꯥꯏꯒꯤ ꯋꯥꯔꯤꯗꯣ ꯀꯟꯇꯤꯅ꯭ꯌꯨ ꯇꯧꯔꯒꯦ꯫
ꯍꯣꯏ ꯇꯧꯊꯕꯤꯔꯣ꯫
ꯃꯥꯗꯣ ꯑꯗꯨꯗꯣ ꯃꯣꯏ ꯃꯣꯏ ꯑꯗꯣ ꯑꯗꯨꯃꯥꯏꯅ ꯇꯧꯕꯅꯦ ꯍꯥꯏꯌꯦ ꯃꯌꯨꯝꯗꯀꯣ ꯃꯣꯏꯗꯨ ꯕꯔꯥ ꯂꯩꯕꯗꯣ ꯑ ꯈꯨꯟꯗꯅꯦ ꯍꯥꯏꯕ ꯑꯗꯨꯗ ꯎꯝ ꯂꯩꯕꯗꯣ ꯃꯥꯁꯦ ꯃꯌꯥꯝꯕꯥꯅꯦ ꯃꯥ ꯑꯗꯨ ꯃꯇꯝꯗ ꯈꯔ ꯑꯉꯥꯡ ꯑꯣꯏꯔꯤ ꯍꯥꯏꯌꯦ꯫ ꯃꯌꯥꯝꯕꯅꯦ ꯃꯥꯅꯦ ꯑꯗꯨꯒ ꯃꯅꯥꯎꯅꯨꯄꯤꯁꯤꯡꯒ ꯂꯩꯕꯅꯦ ꯍꯥꯏꯗ꯫ ꯑꯗꯨ ꯃꯇꯝꯗꯣ ꯃꯥ ꯐꯣꯟꯁꯨ ꯄꯥꯏꯗꯦ ꯍꯥꯏꯕ꯫ ꯐꯣꯟ ꯄꯥꯏ ꯃꯌꯥꯝꯕ ꯈꯛꯇꯪ ꯄꯥꯏ ꯍꯥꯏꯕ꯫ ꯑꯗꯣ ꯃꯣꯏꯁꯦ ꯔꯨꯝ ꯑꯅꯤ ꯂꯧꯕ ꯃꯥꯜꯂꯦ ꯀꯤꯠꯆꯟ ꯑꯃꯅꯦ ꯑꯗꯨꯒ ꯃꯣꯏ ꯇꯨꯝꯐꯝ ꯑꯗꯨ ꯀꯤꯠꯆꯟ ꯑꯃ ꯇꯨꯝꯐꯝꯗꯨꯒ ꯋꯥꯁꯔꯨꯝ ꯀꯣ ꯑꯃ ꯃꯣꯏ ꯔꯨꯝ ꯑꯍꯨꯝ ꯄꯨꯂꯞ ꯄꯥꯏꯔꯗꯤ ꯑꯍꯨꯝ ꯂꯧꯕ ꯃꯥꯜꯂꯦ ꯑꯗꯨꯗꯣ ꯃꯣꯏꯗꯣ ꯆꯥꯛ ꯆꯥꯕ ꯂꯣꯏꯔꯒ ꯅꯨꯡꯗꯥꯡꯗ ꯃꯣꯏꯁꯦ ꯃꯌꯥꯝꯕ ꯐꯣꯟ ꯄꯥꯏꯕꯅꯤꯅ ꯃꯌꯥꯝꯕꯅ ꯅꯨꯡ ꯆꯤꯌꯔꯗ ꯐꯝꯃꯒ ꯂꯩꯕ ꯃꯥꯜꯂꯦ ꯑꯗꯨꯒ ꯃꯌꯥꯝꯕꯒꯤ ꯃꯅꯤꯡꯗ ꯃꯣꯏ ꯃꯅꯥꯎꯅꯨꯄꯤꯁꯤꯡ ꯃꯣꯏꯁꯤꯡ ꯐꯣꯟ ꯌꯦꯡꯉꯒꯀꯣ ꯌꯦꯡꯔꯒ ꯃꯣꯏꯗꯤ ꯂꯦꯞꯄꯒ ꯂꯩꯕꯅꯤ ꯍꯥꯏꯌꯦꯕ꯫ ꯑꯗꯨꯗꯣ ꯂꯦꯞꯂꯒ ꯂꯩꯕ ꯀꯥꯟꯗ ꯍꯦꯛ ꯃꯩꯗꯣ ꯃꯨꯠꯈ꯭ꯔꯦ ꯍꯥꯏꯌꯦ ꯃ ꯃꯗ ꯂꯒꯥ ꯍꯦꯛ ꯃꯩ ꯃꯨꯠꯂꯒ ꯃꯨꯠꯄ ꯃꯨꯠꯇꯤ ꯃꯨꯠꯂꯦ ꯑꯗꯨ ꯑꯣꯏꯔꯁꯨ ꯐꯣꯟꯒꯤ ꯃꯉꯥꯜꯗꯗꯤ ꯈꯔ ꯎꯑꯦꯅ
ꯎꯝ
ꯑꯗꯨꯒꯤ ꯍꯦꯛ ꯃꯩ ꯃꯨꯠꯄ ꯀꯥꯟꯗ ꯃꯣꯏꯒꯤ ꯃꯅꯥꯛꯇ ꯎꯝ ꯅꯨꯄꯤ ꯑꯃ ꯀꯣꯟ ꯂꯦꯞꯈ꯭ꯔꯝꯃꯦ ꯍꯥꯏꯌꯦ ꯑꯗꯣ ꯃꯣꯏꯁꯦ ꯎꯔꯦ ꯍꯥꯏꯌꯦꯕ ꯑꯗꯣ ꯃꯁꯛꯇꯤ ꯑꯦꯛꯖꯦꯛ ꯑꯣꯏꯗꯦꯗꯣ ꯅꯨꯄꯤ ꯑꯃꯗꯤ ꯂꯦꯞꯔꯝꯃꯦ ꯍꯥꯏꯌꯦ ꯑꯗꯣ ꯑꯗꯨꯒ ꯍꯦꯛ ꯃꯣꯏ ꯎꯔꯒ ꯐ꯭ꯂꯥꯁ ꯂꯥꯏꯠ ꯑꯣꯟ ꯇꯧꯔꯦ ꯍꯥꯏꯌꯦ ꯐ꯭ꯂꯥꯁ ꯂꯥꯏꯠ ꯑꯣꯟ ꯇꯧꯔ ꯌꯦꯡꯉꯒ ꯑꯃꯨꯛ ꯂꯩꯔꯝꯗ꯭ꯔꯦ ꯍꯥꯏꯌꯦ ꯑꯗꯨꯒ ꯑꯗꯨꯗ ꯃꯣꯏꯁꯦ ꯈꯪꯗꯤ ꯈꯪꯉꯤ ꯑꯗꯣ ꯃꯣꯏ ꯃꯅꯥꯎꯅꯨꯄꯤꯁꯤꯡꯗ ꯍꯥꯏꯔꯗꯤ ꯃꯣꯏꯁꯦ ꯏꯅꯥꯎꯅꯨꯄꯤꯁꯤꯡꯗꯨ ꯎꯝ ꯀꯩꯅꯣ ꯃꯣꯏꯁꯦ ꯀꯤꯔꯅꯤ ꯍꯥꯏꯕꯒꯤ ꯑꯗꯨ ꯅꯨꯃꯤꯠꯇ ꯍꯥꯏꯗ꯭ꯔꯦ ꯍꯥꯏꯌꯦꯕ
ꯎꯝ
ꯑꯗꯨꯅ ꯑꯗꯨꯝ ꯅꯦꯛꯁ ꯗꯦ ꯈꯔ ꯃꯇꯝ ꯀꯨꯏꯔꯀꯥꯟꯗ ꯑꯃꯨꯛꯀ ꯍꯥꯏ ꯍꯥꯏꯌꯦ ꯅꯣꯏꯁꯨ ꯎꯕ꯭ꯔꯥꯅ ꯍꯣꯏ ꯎꯑꯦꯅ ꯍꯥꯏ ꯑꯗꯨꯗꯨꯅ ꯃꯣꯏ ꯑꯗꯣ ꯑꯗꯨꯗꯒꯤꯗꯤ ꯃꯣꯏꯁꯦ ꯈꯔꯗꯤ ꯂꯩꯕꯗꯣ ꯀꯔꯤꯅꯣ ꯀꯔꯤꯒꯤꯅꯣꯀꯣꯅ ꯃꯣꯏꯁꯦ ꯑꯗꯨꯝ ꯁꯤ ꯃꯣꯏ ꯁꯤ ꯕꯔꯥꯒꯤ ꯔꯨꯝ ꯌꯨꯝꯗꯣ ꯃꯣꯏꯁꯦ ꯑꯗꯨꯝ ꯍꯥꯡꯂꯛꯀꯥꯟꯗꯗꯒꯤ ꯊꯥꯏꯅ ꯊꯥꯏꯅ ꯎ ꯄꯥꯝꯕꯤ ꯑꯃ ꯂꯩ ꯍꯥꯏ ꯑꯆꯕ ꯎꯃꯪ ꯎꯃꯪ ꯎꯃꯪ ꯀꯩꯅꯣ ꯑꯃ ꯂꯩꯅ ꯃꯣꯏꯒꯤ ꯎꯃꯪ ꯂꯥꯏ ꯍꯥꯏꯕꯗꯣ ꯑꯗꯨ ꯂꯩꯔꯝꯃꯦ ꯍꯥꯏꯌꯦ ꯃꯣꯏ ꯃꯅꯥꯛ ꯔꯦꯟ ꯃꯅꯥꯛꯇ ꯕꯔꯥ ꯃꯅꯥꯛꯇ ꯑꯗꯨꯗ ꯅꯨꯄꯤ ꯑꯃꯗꯣ ꯊꯧꯔꯤ ꯌꯥꯜꯂꯒ ꯁꯤꯔꯝꯃꯦ ꯍꯥꯏꯌꯦꯦ
ꯑꯗꯨꯗꯒꯤꯗꯤ ꯃꯣꯏꯗꯣ ꯑꯗꯨꯝ ꯋꯥꯔꯤꯗꯣꯀꯣ ꯑꯗꯨꯒꯤ ꯃꯣꯏꯁꯨ ꯈꯟꯕ ꯃꯥꯜꯂ ꯕꯔꯁꯤꯦ ꯌꯥꯝ ꯍꯣꯡꯉꯦꯅ ꯃꯣꯏꯁꯨ ꯑꯗꯨꯒꯤꯒꯨꯝꯕ ꯂꯩꯔꯝꯕꯒꯤ ꯃꯥꯜꯂꯦꯕ ꯃꯤꯗꯣ ꯂꯩꯅꯤꯡꯉꯔꯣꯏꯅ ꯍꯥꯏꯕꯗꯤ ꯇꯥꯡꯁꯨ ꯇꯥꯡꯉꯗꯤ ꯑꯗꯨꯒ ꯑꯗꯨꯒꯨꯝꯕ ꯋꯥꯔꯤꯗꯣ ꯈꯪꯉꯗꯤ ꯑꯗꯨꯒꯤ ꯚꯔꯥꯁꯨ ꯍꯣꯡꯕ ꯑꯗꯨꯒꯤ ꯃꯣꯏꯗꯣ ꯑꯗꯨꯝ ꯈꯪꯕ ꯀꯥꯟꯗꯗꯤ ꯃꯣꯏꯗꯣ ꯍꯣꯡꯈ꯭ꯔꯦ ꯍꯥꯏ ꯃꯔꯥꯗꯣꯀꯣ
ꯎꯝ
ꯍꯣꯡꯂꯒ ꯑꯇꯣꯞꯄ ꯃꯐꯝꯗ ꯑꯗꯨꯝ ꯂꯩꯔꯗꯤ ꯍꯥꯏ
ꯎꯝ ꯍꯣꯏ
ꯖꯥꯠ ꯖꯥꯠꯅꯦ ꯑꯗꯨ ꯃꯣꯏ ꯃꯁꯛꯇꯣ ꯀꯃꯥꯏꯅ ꯇꯧꯕ꯭ꯔꯥ ꯍꯥꯏꯔꯒ ꯃꯁꯛꯇꯨꯗꯤ ꯎꯗꯦꯅꯗꯤ ꯃꯣꯏꯁꯨ ꯍꯥꯏꯕ ꯍꯩꯇꯦꯅꯗꯤ ꯍꯥꯏ ꯑꯗꯨꯕꯨ ꯎ ꯅꯨꯄꯤꯗꯤ ꯅꯨꯄꯤꯅꯦꯅꯗꯤ ꯍꯥꯏ
ꯎꯝ ꯁꯨꯏꯁꯥꯏꯠ ꯇꯧꯕ ꯍꯥꯏꯕꯁꯤꯗꯤ ꯑꯗꯨꯝ ꯅꯤꯡꯉꯝꯗꯕ ꯑꯃ ꯑꯃ ꯅ ꯅꯤꯡꯉꯝꯗꯕ ꯑꯃ ꯂꯩꯕꯒꯤ ꯑꯗꯨꯝ ꯆꯠꯈꯤꯕꯅꯤꯅꯀꯣ ꯁꯨꯁꯥꯏꯠ ꯇꯧꯕ ꯍꯥꯏꯕ
ꯍꯣꯏ ꯑꯩꯈꯣꯏꯒꯤ ꯍꯧꯖꯤꯛ ꯑꯩꯅ ꯍꯧꯖꯤꯛ ꯏꯟꯇꯔꯟ ꯇꯧꯔꯤꯕ ꯃꯐꯝꯗꯣ ꯍꯣꯁꯄꯤꯇꯥꯜꯗꯣ ꯑꯩꯈꯣꯏꯒꯤ ꯀꯤ ꯃꯅꯥꯛꯇꯁꯨ ꯂꯥꯁ ꯌꯔ ꯁꯨꯏꯁꯥꯏꯠ ꯇꯧꯔꯝꯕꯅꯦ ꯅꯨꯄꯥ ꯑꯃ
ꯎꯝ ꯁꯨꯏꯁꯥꯏꯠ ꯇꯧꯕ ꯃꯐꯝꯁꯤꯡꯁꯦ ꯌꯥꯝ ꯀꯟꯅ ꯐꯕꯗꯤ ꯑꯣꯏꯒꯟꯗꯕꯅꯤꯀꯣ ꯀꯩꯅꯣꯝꯃ ꯂꯩꯕꯗꯒꯤ ꯑꯅꯝꯕꯅ
ꯍꯣꯏ ꯑꯗꯨꯅꯦ ꯑꯗꯣ ꯑꯩꯈꯣꯏꯒꯤ ꯂꯦꯞꯀꯤ ꯍꯦꯛ ꯋꯤꯟꯗꯣ ꯃꯈꯥ ꯌꯦꯡꯉꯒ ꯑꯗꯨꯝ ꯐꯝꯅꯅꯦꯕ ꯇꯧꯋꯦꯗꯣ
ꯎꯝ
ꯑꯗꯨꯝ ꯑꯣꯏꯅꯁꯨ ꯍꯥꯏꯌꯦ ꯑꯩꯈꯣꯏꯒꯤ ꯁꯤꯅꯤꯌꯔꯁꯤꯡꯅꯁꯨ ꯅꯥꯏꯠ ꯗ꯭ꯌꯨꯇꯤ ꯀꯩꯀꯩ ꯇꯥꯕ ꯃꯇꯝꯗꯗꯤ ꯃꯣꯏꯒꯤ ꯑꯗꯨ ꯔꯨꯝꯗꯀꯣ ꯔꯨꯝ ꯑꯃ ꯂꯩꯌꯦꯕ ꯑꯩꯈꯣꯏ ꯑꯣꯐꯤꯁ ꯑꯃ ꯍꯧꯖꯤꯛ ꯃꯅꯦ ꯑꯣꯖꯛ ꯑꯩꯈꯣꯏ ꯂꯩꯕ ꯃꯐꯝ ꯀꯣ
ꯑꯣꯝ
ꯎ ꯆꯨꯝꯃꯦ ꯑꯩꯈꯣꯏ ꯂꯩꯕ ꯃꯐꯝ ꯂꯩꯕ ꯑꯗꯨꯒꯤ ꯑꯩꯈꯣꯏꯒꯤ ꯂꯦꯞꯀ ꯅꯛꯅꯔꯤꯕ
ꯎꯝ ꯎꯝ
ꯑꯗꯨꯗꯣ ꯃꯣꯏ ꯂꯦꯞ ꯅꯥꯏꯠ ꯗ꯭ꯌꯨꯇꯤ ꯇꯥꯕꯁꯤꯡꯁꯦ ꯑꯗꯨꯝ ꯀꯩꯅꯣ ꯇꯧ ꯇꯧꯋꯦ ꯍꯥꯏ ꯇꯥꯏ ꯍꯥꯏꯕ ꯃꯈꯣꯟꯗꯣ
ꯎꯝ
ꯍꯥꯏꯕꯗꯤ ꯃꯈꯣꯟꯗ ꯐꯥꯏꯜ ꯃꯤ ꯁꯨꯡꯂꯩ ꯂꯩꯇꯦ ꯑꯗꯨ ꯑꯣꯏꯔꯁꯨ ꯐꯥꯏꯜ ꯐꯥꯛꯇꯣꯛꯄ ꯃꯈꯣꯟꯒꯨꯝꯕ ꯂꯩꯅ
ꯎꯝ ꯎꯝ
ꯐꯥꯛꯇꯣꯛꯄ ꯃꯈꯣꯟꯒꯨꯝꯕ ꯃꯤ ꯆꯠꯄ ꯃꯈꯣꯟꯒꯨꯝꯕ ꯃꯤ ꯆꯠꯄ ꯃꯒꯣꯟꯁꯨ ꯑꯩꯈꯣꯏꯁꯨ ꯇꯥꯔꯛꯀꯅꯤꯅ
ꯎꯝ ꯎꯝ
ꯎ ꯆꯠꯄ ꯈꯣꯡ ꯈꯣꯡ ꯏꯁꯇꯔꯀꯦꯁ ꯀꯥꯕ ꯀꯩꯀꯥꯒꯨꯝꯕ ꯑꯗꯨꯗꯣ ꯇꯥꯏ ꯍꯥꯏꯕ ꯑꯗꯨꯒ ꯃꯤꯁꯨ ꯀꯅꯥꯗꯤ ꯂꯩꯇꯦ ꯀꯅꯥ ꯂꯩꯕ꯭ꯔꯥꯅ ꯌꯦꯡꯉꯁꯨ ꯀꯅꯥꯁꯨ ꯂꯩꯇꯦ ꯑꯗꯣ ꯑꯗꯨꯝ ꯉꯥꯛꯇꯪ ꯂꯩꯔꯗꯤ ꯐꯥꯏꯜꯒꯨꯝꯕ ꯐꯛꯇꯣꯛꯄ ꯆꯤꯌꯔꯒꯨꯝꯕ ꯑꯗꯨꯝ ꯃꯊꯟꯗ ꯎꯝ ꯀꯩꯅꯣ ꯀꯔꯤ ꯍꯥꯏꯁꯤꯔꯦ ꯃꯨꯐ ꯇꯧꯕꯗꯣ
ꯎꯝ
ꯃꯤ ꯂꯩ ꯃꯔꯨꯒꯨꯝꯅ ꯇꯧ ꯇꯧꯋꯦ ꯍꯥꯏꯌꯦ ꯑꯗꯨꯒꯤ ꯃꯣꯏꯁꯨ ꯅꯥꯏꯠ ꯗ꯭ꯌꯨꯇꯤ ꯀꯩꯀꯥ ꯇꯥꯔꯗꯤ ꯂꯦꯞ ꯃꯐꯝꯗ ꯂꯩ ꯂꯩꯇꯦ ꯍꯥꯏꯌꯦ ꯑꯗꯨꯝ ꯈꯥꯗ ꯀꯨꯝꯃꯒ ꯀꯣ
ꯎꯝ
ꯃꯈꯥꯗ ꯀꯨꯝ ꯀꯨꯝꯂꯒꯠꯂꯛꯏꯕꯅꯤꯍꯥꯟ
ꯑꯣ
ꯂꯥꯁ ꯏꯌꯥꯔ ꯀꯨꯏꯗ꯭ꯔꯤꯗ ꯂꯥꯁ ꯏꯌꯥꯔ ꯑꯣꯛꯇꯣꯕꯔ
ꯑꯩꯈꯣꯏꯁꯨ ꯑꯉꯥꯡ ꯑꯣꯏꯔꯤꯉꯩ ꯍꯣꯁꯇꯦꯜ ꯂꯩꯔꯤꯉꯩꯗꯀꯣ
ꯎꯝ
ꯑꯗꯨꯃꯥꯏꯅ ꯑꯥ ꯇꯧꯕꯗꯤ ꯌꯥꯎꯗꯤ ꯌꯥꯎꯈ꯭ꯔꯦ ꯑꯗꯨ ꯈꯟꯖꯤꯜꯂꯨꯗꯕꯅꯤꯅ ꯀꯩꯁꯨꯗꯤ ꯊꯣꯏꯗꯣꯛꯄ ꯇꯧꯒꯦꯗꯀꯣ ꯑꯩ ꯑꯩꯕꯨꯗꯤ ꯑ ꯇꯧꯕꯕꯨꯗꯤ ꯇꯧꯋꯦ ꯍꯥꯏꯕ ꯈꯪꯗꯕꯀꯣ ꯑꯗꯨ ꯅꯨꯃꯤꯗꯥꯡ ꯑꯗꯨꯒꯤ ꯅꯨꯃꯤꯗꯥꯡ ꯑꯩꯅ ꯍꯣꯁꯇꯦꯜ ꯑꯍꯥꯟꯕ ꯐꯔ ꯗꯦ ꯆꯪꯕ ꯅꯨꯃꯤꯠꯇꯨ ꯇꯧꯕ
ꯑꯣ
ꯑꯗꯨ ꯐꯥꯔꯁ ꯗꯦ ꯆꯪꯕ ꯅꯨꯃꯤꯠꯇꯣ ꯑꯩꯈꯣꯏ ꯗꯣꯃꯦꯇꯔ꯭ꯤꯗꯨ ꯆꯥꯎꯔꯒꯁꯨ ꯃꯤ ꯌꯥꯡꯈꯩ ꯍꯦꯟꯅ ꯂꯩꯌꯦꯕꯀꯣ ꯑꯗꯣ ꯑꯩ ꯏꯊꯟꯇ ꯂꯥꯞ ꯌꯥꯝ ꯂꯥꯞꯅ ꯅ꯭ꯌꯨꯀꯣꯃꯔ ꯑꯅꯧꯕ ꯂꯥꯛꯄꯅꯤꯅ ꯌꯥꯝ ꯂꯥꯞꯅ ꯈꯪꯅꯕꯁꯨ ꯂꯩꯇꯕꯅꯤꯅ ꯑꯩ ꯆꯪꯉꯛꯄꯗꯨꯁꯨ ꯏꯚꯤꯅꯤꯡꯗ ꯆꯪꯕꯀꯣ ꯅꯨꯡꯊꯤꯟ ꯋꯥꯏꯔꯝꯗ ꯑꯗꯨꯅ ꯃꯤꯁꯨ ꯑꯥ ꯀꯅꯥꯅꯣꯃ ꯀꯅꯥꯗꯁꯨ ꯀꯧꯅꯍꯧꯗ꯭ꯔꯦꯕꯀꯣ ꯑꯗꯨꯅ ꯑꯗꯨ ꯅꯨꯃꯤꯗꯥꯡꯗꯣ ꯑꯩ ꯇꯨꯝꯕꯗꯣ ꯑꯩꯒꯤ ꯑꯗꯣ ꯀꯩꯅꯣ ꯑꯣꯏꯕ ꯃꯤ ꯁꯤꯔꯒ ꯑꯣ ꯑꯩꯈꯣꯏꯒꯤ ꯕꯦꯠꯇꯣ ꯀꯩꯅꯣ ꯌꯥꯎꯋꯦꯕꯀꯣ ꯎꯄꯨ ꯌꯥꯎꯔꯛꯄ ꯖꯥꯠꯇꯣ ꯃꯆꯥꯒꯤ ꯑꯗꯨꯒꯤ ꯃꯤ ꯍꯥꯠꯇꯣꯛꯑꯒ ꯊꯝꯃꯝꯅꯤ ꯍꯥꯏ ꯣ ꯑꯗꯨꯒꯤ ꯕꯦꯗꯣ ꯑꯩ ꯑꯩ ꯇꯥꯕ ꯑꯩ ꯇꯨꯝꯃꯨꯕ
ꯑꯁ ꯔꯍꯤꯦꯗ
ꯑꯗꯨ ꯅꯨꯡꯗꯥꯡꯗ ꯑꯃ ꯇꯨꯝꯕꯗꯤ ꯌꯥꯈꯤꯗ꯭ꯔꯦꯕ ꯍꯥꯏꯗꯤ ꯑ ꯑ ꯇꯝꯅꯕꯗꯤ ꯇꯝꯅꯔꯖꯥꯠꯅꯤ ꯑꯩꯒꯤ ꯋꯥꯈꯜ ꯑꯩꯒꯤ ꯑꯩꯅꯗꯤ ꯀꯔꯤꯝꯇ ꯈꯜꯂꯨꯗꯕꯗꯣ ꯍꯥꯏꯗꯤ ꯁꯨꯝ ꯄꯨꯝꯕꯗꯤ ꯁꯨꯡꯌꯥ ꯌꯥꯗ꯭ꯔꯦꯕ ꯑꯩꯁꯦ ꯑꯗꯨ ꯁꯨꯃꯥꯏꯅ ꯇꯧꯋꯦ ꯅꯨꯡꯗꯥꯡꯗꯣ ꯅꯦꯛꯁ ꯗꯦ ꯊꯣꯛꯂꯛꯄꯗ ꯑꯩꯒꯤ ꯑꯣ ꯍꯣꯁꯇꯦꯜ ꯃꯥꯁꯇꯔ ꯍꯥꯏꯇꯥꯔꯦꯀꯣ ꯃꯉꯣꯟꯗ ꯋꯥꯔꯤ ꯂꯤꯕ ꯑꯗꯨꯗ ꯅꯪ ꯕꯦꯠꯇꯣ ꯀꯔꯝꯕ ꯕꯦꯠꯇꯨ ꯇꯨꯝꯕꯔ ꯁꯤ ꯕꯦꯠꯇꯤ ꯇꯨꯝꯕ ꯌꯥꯗꯦ ꯁꯤ ꯇꯣꯉꯥꯟꯅ ꯊꯝꯃꯒ ꯅꯪ ꯀꯃꯥꯏꯅ ꯇꯨꯝꯗꯣꯏꯅꯣ ꯍꯥꯏꯔꯛꯄ ꯑꯩꯉꯣꯟꯗ ꯑꯗꯣ ꯃꯥꯅ ꯋꯥꯔꯤ ꯂꯤꯔꯛꯄꯗꯣ ꯑꯩꯁꯨ ꯇꯟꯕꯗꯣ ꯑꯗꯨ ꯑꯗꯨ ꯅꯨꯃꯤꯠꯇꯒꯤ ꯇꯨꯝꯗ꯭ꯔꯦ ꯕꯦꯠ ꯍꯣꯡꯗꯣꯛꯑꯦ ꯕꯦꯠꯇꯨꯁꯨ ꯃꯣꯏꯅꯗꯤ ꯉꯥꯔꯒꯗꯤ ꯊꯝꯒꯠꯄꯅꯦꯕꯀꯣ ꯇꯣꯉꯥꯟꯅ ꯑꯗꯣ ꯑꯩꯅ ꯑꯗꯨꯝ ꯈꯪꯗꯕꯅꯤꯅ ꯄꯥꯏꯔꯨꯔꯕ ꯑꯗꯨ ꯀꯥꯡꯈꯟ ꯌꯥꯎ ꯀꯥꯡꯈꯟ ꯌꯥꯎꯕꯗꯣ ꯑꯗꯨꯝ ꯑꯩꯒꯤ ꯏꯅꯥꯛꯇ ꯀꯥꯡꯈꯟ ꯀꯥꯡꯈꯟ ꯊꯥꯔꯒ ꯇꯨꯝꯃꯦꯕꯀꯣ ꯀꯥꯡꯈꯟꯒꯤ ꯃꯄꯥꯟꯗ ꯃꯤ ꯑꯗꯨꯝ ꯂꯩꯕꯒꯨꯝꯕ ꯉꯥꯛꯇ ꯇꯧꯕ ꯑꯗꯨ ꯇꯧꯔꯒꯁꯨ ꯑꯗꯨꯝ ꯑꯩꯅ ꯈꯟꯗꯕꯗꯣ ꯋꯥꯈꯜꯗꯗꯤ ꯂꯩꯗꯅ ꯀꯤꯔꯒ ꯈꯟꯗꯕ ꯖꯥꯠꯇꯣ
ꯎꯝ ꯎꯝ ꯎꯝ
ꯀꯅꯥꯅꯣ ꯒꯨꯝꯕꯀꯣ ꯁꯨꯝ ꯂꯩꯔꯤꯅ ꯀꯔꯤ ꯇꯧꯕꯖꯥꯠꯅꯣ ꯀꯣ ꯍꯥꯏꯔꯒ ꯑꯗꯨꯝ ꯈꯟꯕꯤꯕ ꯖꯥꯠꯇꯣ ꯑꯗꯣ ꯁꯤꯗꯤ ꯕꯨꯠꯅꯤ ꯇꯝꯅꯕꯅꯦꯅꯗꯤ ꯈꯜꯂꯨꯗꯕ ꯈꯔꯁꯨ ꯑꯉꯥꯡ ꯑꯣꯏꯔꯤꯌꯦ ꯑꯗꯨ ꯃꯇꯝꯗ ꯑꯩꯅ ꯀ꯭ꯂꯥꯁ ꯑꯦꯠ ꯀꯨꯝꯕ ꯀꯥꯕꯗ ꯉꯥꯏꯔꯤꯕꯀꯣ
ꯍꯣꯏ ꯑꯗꯨꯒꯤ ꯑꯣꯏꯔꯝꯅꯤ
ꯎꯝ ꯈꯔ ꯀꯤꯔꯛꯄ ꯇꯥꯏꯃꯤꯡ ꯑꯣꯏꯔꯗꯤ ꯏꯁ ꯇꯨꯝꯕ ꯌꯥꯔꯣꯏꯍꯦ ꯀꯥꯏꯗꯩꯩ
ꯎꯝ ꯀꯥꯢꯗꯒꯤꯅꯣ
ꯎꯝ
ꯇꯨꯝꯕ ꯌꯥꯔꯣꯏ ꯑꯩ ꯑꯩꯁꯨ ꯑꯃꯨꯔꯛꯇꯤ ꯊꯦꯡꯅꯩꯌꯦ ꯎꯝ ꯆꯍꯤ ꯑꯅꯤ ꯃꯃꯥꯡ ꯑꯅꯤ ꯑꯍꯨꯝ ꯃꯃꯥꯡꯗ ꯑꯣꯏꯔꯝꯅꯤ
ꯎꯝ
ꯑꯗꯨ ꯃꯇꯝꯗꯣ ꯁꯥꯁꯨ ꯁꯥꯕ ꯂꯣꯏꯕ ꯑꯗꯨ ꯃꯇꯝꯗꯣ ꯁꯥꯕꯅꯤꯅ ꯑꯩꯈꯣꯏꯁꯦ ꯇꯨꯝ ꯇꯨꯝꯕꯁꯦ ꯊꯦꯡꯉꯦꯕ
ꯎꯝ
ꯊꯦꯡꯉꯒ ꯎꯝ ꯁꯥꯕꯅꯤꯅ ꯑꯗꯨꯝ ꯑꯩꯗꯤ ꯁꯥꯔꯗꯤ ꯅꯨꯡꯗꯥꯡ ꯄꯨꯡ ꯇꯔꯥ ꯑꯣꯏꯒꯦꯔꯥ ꯏꯂꯚꯦꯟ ꯑꯣꯏꯒꯦꯔ ꯑꯗꯨꯝ ꯏꯔꯨ ꯂꯨꯏꯑꯦꯕ
ꯎꯝ
ꯑꯗꯨ ꯅꯨꯃꯤꯠꯇ ꯄꯨꯡ ꯇꯔꯥꯃꯥꯏ ꯍꯦꯜꯂꯦ ꯑꯩ ꯏꯍꯣꯡꯕꯗꯣ ꯏꯔꯨꯔꯒ ꯑꯩꯁꯨ ꯔꯨꯝꯗ ꯆꯪꯕꯅꯦꯕ ꯔꯨꯝꯗ ꯆꯪꯉꯒ ꯑꯁ ꯆꯤꯞꯅꯤꯡꯉꯥꯏ ꯐꯃꯨꯡꯗ ꯍꯤꯞꯄꯒꯦꯅ ꯑꯩꯁꯨ ꯂꯩꯕꯅꯦꯕ ꯑꯗꯨ ꯃꯇꯝꯗꯣ
ꯎ
ꯎꯝ ꯋꯤꯟꯗꯣꯁꯨ ꯍꯥꯡꯕꯅꯦ ꯊꯣꯡꯁꯨ ꯍꯥꯡꯕꯅꯦ ꯑꯗꯨꯒ ꯐꯦꯟ ꯑꯣꯟ ꯇꯧꯔꯒ ꯀꯥꯡꯈꯟꯗꯤ ꯀꯩꯅꯣ ꯇꯧꯋꯦ ꯊꯝꯃꯦ ꯑꯗꯨꯒ ꯑꯩꯗꯣ ꯇꯨꯝꯕꯗꯣ ꯑꯗꯨꯗ ꯑꯩꯈꯣꯏ ꯂꯩꯀꯥꯏꯒꯤ ꯍꯨꯏꯁꯦꯀꯣ
ꯎꯝ
ꯈꯣꯡ ꯂꯥꯛꯄ
ꯎꯝ
ꯂꯩꯀꯥꯏꯒꯤ ꯍꯨꯏꯁꯦ ꯂꯣꯏꯅꯃꯛ ꯈꯣꯉꯛꯄ ꯍꯦꯛ ꯈꯣꯡꯕ ꯂꯣꯏꯔꯒ ꯀꯩꯅꯣꯝꯃ ꯇꯥꯔꯛꯄ ꯍꯨꯏ ꯃꯤ ꯀꯞꯄ ꯃꯈꯣꯟꯁꯨ ꯇꯥꯔꯛꯑꯦ ꯑꯩꯈꯣꯏꯒꯤ ꯃꯈꯥꯗꯀꯣ ꯅꯨꯄꯤ ꯀꯞꯄꯒꯤ ꯃꯈꯣꯟꯗ ꯍꯥꯃꯦꯡ ꯃꯈꯣꯟꯗ ꯀꯩꯅꯣꯝꯃ ꯃꯈꯣꯟ ꯑꯃ ꯇꯥꯔꯛꯑꯦ
ꯎꯝ
ꯑꯗꯨ ꯇꯥꯔꯛꯑꯒꯀꯣ ꯑꯩꯗꯣ ꯑꯩ ꯈꯛꯇꯪ ꯅꯠꯇꯦꯕ ꯑꯩ ꯑꯩꯒꯤ ꯗꯥꯁꯨ ꯑꯩꯒꯤ ꯏꯄꯥꯁꯨ ꯇꯥꯏꯕ
ꯎꯝ
ꯑꯁ ꯀꯤꯔꯦꯀꯣ ꯍꯥꯏꯕꯗꯤ ꯃꯈꯣꯟꯗꯣ ꯍꯥꯏꯕ ꯉꯝꯅꯦꯗ ꯃꯦꯁꯨ ꯃꯥꯂꯦ
ꯎꯝ
ꯃꯈꯣꯟꯗꯣ ꯑꯃꯨꯛꯀ ꯍꯥꯃꯦꯡꯁꯨ ꯃꯥꯟꯕ ꯑꯃꯨꯛꯀ ꯅꯨꯄꯤꯒꯤ ꯃꯈꯣꯟꯜꯁꯨ ꯀꯣ ꯃꯥꯟꯕ ꯑꯗꯨꯒ ꯎꯝ ꯈꯪꯗꯦ ꯍꯨꯏꯒꯤ ꯃꯈꯣꯟꯁꯨ ꯑꯃꯨꯛ ꯃꯥꯜꯂꯤ ꯃꯈꯣꯟꯗꯣ ꯍꯥꯏꯕ ꯍꯩꯇꯦ ꯀꯩꯅꯣꯃ ꯃꯈꯣꯟꯜ ꯑꯃꯅꯦ ꯑꯗ ꯍꯥꯏꯕꯗꯤ ꯍꯩꯇꯦ ꯑꯗꯨ ꯃꯤꯅꯤꯠ ꯑꯃ ꯑꯅꯤ ꯑꯃꯗꯨꯀꯣ ꯂꯥꯎꯔꯒ ꯀꯞꯄꯔꯒ ꯋꯥꯔꯒ ꯂꯩꯕ꯭ꯔꯣ ꯇꯥꯏꯞꯇꯣ ꯑꯗꯨꯝꯅ ꯂꯥꯎꯔꯛꯄ ꯑꯗꯨꯗꯒꯤꯗꯤ ꯑꯁ ꯀꯤꯔꯦꯀꯣ ꯀꯤꯔꯒ ꯑꯗꯨꯝ ꯑꯗꯨ ꯅꯨꯃꯤ ꯑꯗꯨꯗꯤ ꯈꯔ ꯀꯤꯔꯦ ꯑꯗꯣ ꯋꯤꯟꯗꯣꯁꯨ ꯊꯣꯡꯁꯨ ꯊꯦꯡꯉꯒ ꯇꯨꯝꯃꯦ ꯐꯦꯟ ꯑꯣꯟ ꯇꯧꯔꯒ ꯇꯨꯝꯔꯒ ꯅꯦꯛꯁ ꯗꯦ ꯗ ꯑꯩꯅ ꯍꯥꯏꯕ ꯅꯣꯏ ꯉꯔꯥꯡꯒꯤꯗꯨ ꯇꯥꯕ꯭ꯔꯥ ꯑꯩ ꯈꯛꯇ ꯉ ꯍꯥꯏꯒ꯭ꯔꯥ ꯍꯣꯏ ꯑꯩꯁꯨ ꯇꯥꯏꯌꯦ ꯑꯩꯗꯤ ꯍꯣꯏ ꯑꯩꯈꯣꯏ ꯏ ꯄꯥꯗꯤ ꯌꯦꯡꯁꯨ ꯌꯦꯡꯉꯦ ꯍꯥꯏꯌꯦ ꯃꯈꯥꯔꯣꯝꯗꯀꯣ ꯀꯔꯤ ꯂꯩꯕꯩꯅꯣꯅ ꯌꯦꯡ ꯀꯔꯤꯁꯨ ꯂꯩꯇꯦ ꯍꯥꯏ꯫
ꯎꯝꯝ
ꯑꯗꯨꯝ ꯇꯧꯋꯦ ꯍꯥꯏ ꯑꯗꯨꯅ ꯑꯗꯨꯝ ꯑꯩꯈꯣꯏ ꯊꯥꯁꯨ ꯇꯥꯏ ꯍꯥꯏꯕ ꯑꯗꯨꯅ ꯑꯩꯈꯣꯏ ꯈꯛꯇꯪ ꯅꯠꯇꯦ ꯑꯩꯈꯣꯏꯒꯤ ꯌꯨꯝꯒꯤ ꯍꯦꯛ ꯃꯈꯥꯗ ꯂꯩꯕ ꯃꯣꯏꯁꯨ ꯀꯣ ꯑꯁ ꯉꯔꯥꯡꯉꯗꯨꯗꯤ ꯀꯩꯅꯣꯝꯃꯅꯍꯦꯅ ꯍꯥꯏꯔꯛꯄ ꯋꯥꯅꯤꯗꯥꯥꯏ ꯑ ꯅꯣꯏꯁꯨ ꯇꯥꯕ꯭ꯔꯥ ꯍꯣꯏ ꯇꯥꯏꯅꯦ ꯑꯗꯨ ꯈꯛꯇꯪꯅꯦ ꯑꯩꯉ ꯑꯩꯅ ꯑꯗꯨꯝ ꯇꯥꯕꯗꯣꯀꯣ
ꯎꯝ
ꯑꯇꯣꯞꯄꯗꯤ ꯍꯣꯏ ꯇꯧꯁꯨ ꯇꯧꯔꯝꯕ ꯌꯥꯏꯗꯣ ꯑꯩꯅ ꯈꯪꯗꯕꯒꯤꯔꯥ ꯀꯩꯀꯥꯗꯤ ꯈꯪꯗ꯭ꯔꯦ ꯑꯩꯈꯣꯏꯒꯤ ꯈꯨꯟꯗꯁꯨ ꯎꯝ ꯑꯃ ꯂꯩꯕ ꯂꯥꯏ ꯈꯨꯟ ꯈꯨꯟꯗ ꯂꯥꯏ ꯉꯥꯛꯄ ꯂꯩꯅ ꯑꯗꯨꯠꯇꯗ ꯎꯝ ꯑꯩꯈꯣꯏ ꯑꯗꯨ ꯑꯗꯨ ꯑꯗꯨꯅꯗꯤ ꯅꯠꯇꯦꯗ ꯑꯗꯨꯕꯨ ꯎ ꯎꯝ ꯀꯩ ꯅꯨꯃꯤꯠꯇꯔꯥ ꯅꯨꯃꯤꯠ ꯑꯃ ꯆꯍꯤ ꯑꯃ ꯑꯅꯤ ꯃꯃꯥꯡꯗ ꯌꯥꯎꯁꯪꯒꯤ ꯃꯇꯝꯗ ꯊꯕꯜ ꯃꯣꯏꯗꯤ ꯀꯨꯏ ꯀꯨꯏꯅ ꯆꯣꯡꯉꯦꯔ
ꯎꯝ
ꯊꯕꯛ ꯄꯨꯡ ꯑꯃ ꯑꯅꯤ ꯑꯗꯨꯝ ꯆꯣꯡꯕꯗꯣ ꯑꯗꯨꯀꯥꯟꯗ ꯊꯕꯜ ꯆꯣꯡꯉꯒ ꯑꯩꯈꯣꯏ ꯂꯩꯀꯥꯏꯒꯤ ꯄꯥꯈꯪꯁꯤꯁꯨ ꯊꯕꯜ ꯆꯣꯡꯉꯒ ꯍꯜꯂꯛꯄ ꯃꯥꯜꯂꯦ
ꯎꯝ
ꯂꯥꯛꯄ ꯃꯥꯜꯂꯒ ꯃꯊꯛꯔꯣ